ꯍꯜꯂꯣ ꯇꯥꯕ꯭ꯔꯥ ꯇꯥꯏꯌꯦ ꯅꯪ ꯇꯥꯏ ꯑꯥ
ꯑꯗꯣ ꯍꯧꯖꯤꯛꯀꯥꯟꯒꯤ ꯑ ꯎꯝ ꯁꯥꯊꯤꯕꯅꯦ ꯁꯥꯊꯤꯕꯅꯦ ꯑꯩꯈꯣꯏ ꯑꯩꯈꯣꯏ ꯑꯩꯈꯣꯏꯒꯤ ꯃꯊꯛꯀꯤ ꯑꯣꯖꯥꯈꯩ ꯁꯥꯊꯤ꯭ꯔꯅ ꯑꯩꯈꯣꯏꯅ ꯇꯃꯛꯄꯗ ꯍꯣꯏ ꯌꯦꯡ ꯃꯊꯛꯀꯤ ꯑꯩꯈꯣꯏ ꯇꯨꯏ ꯁꯟ ꯄꯨ ꯑꯩꯈꯣꯏꯒꯤ ꯃꯊꯛꯇ ꯂꯩꯕ ꯑꯉꯥꯡꯁꯤꯡꯗꯅꯦꯕ ꯇꯨꯝꯝꯕꯩꯗꯣ ꯃꯊꯛ ꯑꯉꯥꯡ ꯍꯥꯏꯕꯗꯤ ꯑꯩꯈꯣꯏꯗꯒꯤ ꯍꯦꯛ ꯁꯦꯅꯤꯌꯔꯒꯨꯝꯕꯗꯅꯦꯕ ꯇꯨꯏꯟꯉꯨꯝꯕ ꯇꯧꯔꯛꯄ ꯅꯠꯇ꯭ꯔ ꯁ꯭ꯀꯨꯜ ꯁ꯭ꯀꯨꯜꯒꯤ ꯅꯠꯇ꯭ꯔꯁꯨ ꯑꯗꯣ ꯃꯣꯏꯁꯨ ꯌꯥꯝ ꯁꯥꯊꯤꯗ꯭ꯔꯥꯅꯦ ꯑꯩꯈꯣꯏꯗ ꯁꯥꯊꯤꯔꯛꯄꯅꯦꯕ ꯑꯗ ꯍꯧꯖꯤꯛꯀꯥꯟꯒꯤ ꯑꯉꯥꯡꯩ ꯑꯉ ꯑꯗꯨꯅꯦ ꯑꯉꯥꯡꯈꯩꯁꯨ ꯁꯥꯊꯤꯀꯣ ꯑꯩꯈꯣꯏꯗꯪꯅꯦ ꯁꯥꯊꯤ ꯊꯤ ꯗꯤ
ꯅꯥꯇꯦ ꯃꯣꯏꯗꯤ ꯃꯣꯏꯗꯤ ꯃꯔꯩ ꯌꯦꯠꯄ ꯀꯥꯟꯗꯣ ꯆꯩ ꯅꯤꯐꯨ ꯌꯥꯕ꯭ꯔꯥꯅꯤꯗ ꯇꯧꯔꯛꯑꯅꯦꯕ ꯑꯗꯨꯗꯤ ꯂꯥꯏꯔꯤꯛꯇꯣ ꯈꯔ ꯍꯟꯊꯔꯣꯗꯅ ꯑꯩꯅ ꯍꯥꯏꯗꯤ ꯄꯔꯥꯗꯨꯁꯨ ꯁꯦꯂꯦꯕꯁꯇꯨꯁꯨ
ꯍꯣꯏ
ꯑꯩꯈꯣꯏꯁꯤꯅ ꯀ꯭ꯋꯥꯏꯗꯩꯩ ꯄꯠꯄ ꯗꯥꯑꯣꯅꯤ ꯪꯈꯪꯗꯦ ꯏꯅꯦꯃꯥ ꯑꯗꯨꯃꯥꯏꯅ ꯍꯥꯏꯔ ꯊꯦꯃ ꯀꯣꯏꯏꯁꯟꯗꯨꯁꯨꯅꯦ ꯇꯔꯥꯒ ꯄꯥꯕꯗ ꯏꯁ ꯅꯣꯃꯒꯤ ꯑꯁ ꯌꯥꯝ ꯊꯤꯅ ꯄ꯭ꯔꯤꯊꯤꯕꯤ ꯖꯣꯏ ꯇꯧꯔꯕ ꯄ꯭ꯔꯤꯊꯤꯕꯤ ꯖꯣꯏ ꯇꯧꯔꯕꯅꯤ ꯑꯗꯨꯁꯨꯅꯦ ꯅꯠꯇꯦ ꯑꯗꯨ ꯄꯥꯔꯤꯕ ꯑꯟꯖꯔ ꯑꯗꯨꯁꯨ ꯋꯥꯟ ꯂꯥꯏꯟ ꯈꯛꯇꯅꯦ ꯃꯥꯅ ꯄꯥꯏ
ꯀꯣꯏꯁꯟ ꯇꯔꯥꯁꯦ ꯀꯣꯏꯁꯟ ꯇꯔꯥ ꯀꯥꯎꯟ ꯇꯧꯈ꯭ꯔꯅꯤ
ꯁꯟꯒꯦꯁꯤꯅꯕꯨ
ꯑꯗꯨꯅꯦ ꯑꯗꯨ ꯄꯩꯈꯥ ꯄꯩꯈꯥ ꯌꯧꯔꯒ ꯑꯣꯖꯥ ꯍꯣꯏ ꯃꯊꯥ ꯁꯥꯔꯦ
ꯑ ꯈꯪꯗꯦ ꯈꯣꯠꯄꯅ ꯑꯩꯈꯣꯏꯁꯨ ꯈꯔ ꯋꯥꯕꯩ ꯁꯨꯝ ꯈꯤꯇꯪ ꯃꯦꯅꯦꯖ ꯇꯧꯅꯤꯡ ꯋꯥꯅꯤ ꯇꯧꯕ ꯑꯩꯈꯣꯏꯁꯨ ꯇꯧꯅꯤꯡ
ꯁꯨꯡꯇꯧ ꯇꯧꯅꯤꯡꯗꯦ ꯑꯗꯨ ꯍꯥꯏꯗꯤ ꯇꯧꯅꯤꯡꯗꯦ ꯇꯧꯅꯤꯡꯗꯦ ꯄꯩꯁꯥꯒ ꯄꯥꯏꯔꯝꯕꯗꯤ ꯈꯪꯒꯗꯕꯅꯤ
ꯀꯗꯥꯑ ꯐꯤꯕꯝ ꯈꯤꯇꯪ ꯆꯥꯗꯕꯩꯅꯦ ꯑꯩꯅ ꯍꯥꯏꯁꯦ ꯑꯣꯏꯣꯏꯇ ꯌ ꯁꯨꯝ ꯂꯩꯔꯒ ꯁꯨꯝ ꯄꯩꯁꯥꯗ ꯏꯥ ꯏꯄꯥꯗ ꯇꯧ ꯂꯩ ꯅꯨꯡꯉꯥꯏꯇꯕꯩ ꯁꯨꯝ ꯈꯔ ꯄꯥꯔꯠ ꯇꯥꯏꯝ ꯇꯧꯗꯦꯅꯀꯣ
ꯃꯥꯅꯦ
ꯑꯗꯨꯣ ꯅꯕꯦꯃ ꯈꯪꯗꯦ ꯃꯊꯪ ꯑꯃꯁ ꯍꯥꯏꯁꯦ ꯇꯧꯕꯒꯤꯗꯤ ꯀ꯭ꯂꯥꯁ ꯀꯣ ꯅ ꯀ꯭ꯂꯥꯁꯛꯁ ꯁꯤꯗ ꯑꯩꯅ ꯀꯩꯅꯣꯐꯧ ꯇꯦꯟꯐꯧ ꯇꯥꯛꯄꯁꯤꯗꯤ ꯑꯗꯨꯝ ꯑꯩꯈꯣꯏꯗ ꯀꯥꯟꯅꯩꯅ ꯑꯗꯨꯒꯤꯁꯨ ꯑꯩꯅꯁꯨ ꯆꯁꯪ
ꯀꯥꯟꯅꯩꯌꯦ ꯑꯗꯨꯒ ꯅꯥꯏꯟ ꯇꯦꯟꯗꯨꯗꯤ ꯑꯩꯈꯣꯏꯗꯒꯤ ꯈꯔ ꯂꯦꯕꯔ ꯆꯠꯄꯅꯦꯕ ꯃꯇꯝ ꯑꯦꯁ꯭ꯔꯥ ꯈꯔꯒ ꯀꯥꯏꯊꯣꯛꯀꯗꯅꯦꯕ
ꯑꯁ ꯀꯥꯏꯗꯦꯗꯤꯃ
ꯑꯩꯈꯣꯏꯗ ꯈꯔ ꯀꯥꯟꯅꯔꯒ ꯑꯗꯨꯝ ꯀꯣꯝꯖꯅ ꯇꯥꯛꯄ ꯈꯨꯗ ꯑꯣꯏꯕꯅꯦꯕ ꯑꯗꯨ ꯅꯥꯏꯟ ꯇꯦꯟꯒꯨꯝꯕꯁꯤꯗꯤ ꯈꯤꯇꯪ ꯎꯝ
ꯑꯗꯨꯅꯦ ꯑꯩ ꯍꯥꯏ ꯃꯟꯒ ꯌꯨꯡꯉꯦ ꯍꯥꯏꯁꯦꯅꯦ ꯇꯟꯕ ꯆ ꯑ ꯃꯦꯠꯁꯀꯨꯝꯕ ꯌꯥꯎꯔꯗꯕꯁꯦ ꯈꯤꯇꯪꯕꯨꯗꯤ ꯐꯩꯅꯦ ꯃꯦꯠꯁ ꯌꯥꯎꯗꯕꯒꯤꯀꯣ ꯃꯦꯠꯁꯁꯦ ꯌꯥꯎꯔꯝꯃꯒꯗꯤ ꯑꯗꯣ ꯑꯩꯈꯣꯏꯅ ꯀꯩꯒꯨꯝꯕ ꯏꯁꯄꯦꯁꯦꯂꯥꯏꯁ ꯑꯣꯏꯅ ꯁꯥꯏꯟꯁ ꯈꯪꯗꯦ ꯁꯣꯁꯦꯜ ꯁꯥꯏꯟꯁ ꯈꯪꯗꯦ ꯑꯃꯈꯛ ꯪꯒꯤ ꯏꯁꯄꯦꯁꯦꯂꯥꯏꯖ ꯑꯣꯏꯅ ꯆꯠꯈ꯭ꯔꯦ ꯄꯥꯔꯤꯀꯂꯔ ꯁꯕꯖꯦꯛ ꯑꯃ ꯆꯠꯈ꯭ꯔꯗꯤ ꯈꯔ ꯐꯕ
ꯃꯥꯅꯤ ꯑꯣꯔꯣꯡ ꯑꯣꯏꯕꯗ
ꯑꯗꯨꯅꯦ ꯑꯗꯣ ꯈꯪꯗꯦ ꯒꯣꯔꯃꯦꯟꯒꯤ ꯃꯣꯏꯒꯤ ꯕꯣꯁꯦꯝꯒꯤ ꯑꯦꯞ ꯑꯃ ꯂꯩꯕꯗꯣ
ꯎꯝ
ꯑꯗꯨꯗ ꯃꯣꯏ ꯁꯣꯂꯨꯁꯟ ꯀꯩꯀꯥꯒ ꯆꯦꯞꯇꯔ ꯋꯥꯏꯁꯀꯤ ꯅꯣꯠꯁꯀ ꯈ꯭ꯋꯥꯏ ꯃꯣꯁ ꯏꯝꯄꯣꯔꯇꯦꯟ ꯑꯣꯏꯅ ꯊꯥꯒꯠꯄꯅꯦꯅ ꯀꯣꯏꯆꯦ ꯍꯥꯏꯔꯑꯦꯕꯀꯣ ꯑꯗꯒꯤ ꯑꯗꯩ ꯑꯗꯣ ꯂꯥꯏꯔꯤꯛ ꯑꯅ ꯑꯦꯞ ꯑꯃ ꯂꯩꯌꯦ ꯑꯗꯨꯗꯨꯒ ꯕꯣꯁꯦꯝꯒꯤ ꯑꯦꯞꯇꯨꯒ ꯕꯣꯁꯦꯝꯒꯤ ꯑꯦꯞꯇꯨꯗ ꯈꯤꯇꯪ ꯅꯨꯡꯉꯥꯏꯕ ꯋꯥꯠꯂꯦ ꯂꯥꯏꯔꯤꯛꯇꯨ ꯁꯤꯟꯅꯩꯕꯩ ꯑꯗꯩ ꯁꯤꯖꯤꯟꯅꯔꯤ ꯀꯥꯏ ꯍꯐꯦꯠ ꯐꯦꯠ ꯃꯣꯏ ꯏꯝ ꯀꯥꯌꯝꯗꯤ ꯌꯦꯡꯉꯦꯅ ꯑꯗꯨ ꯑꯣꯏꯅ ꯆꯠꯂꯦ ꯈꯪꯗꯦ ꯌꯥꯝ ꯇꯜꯂꯦ ꯑꯣꯚꯔ ꯑꯣꯜ ꯑꯣꯏꯅ ꯄꯨꯜꯂꯞ ꯁꯞꯖꯦꯛ ꯇꯧꯔꯛꯄꯁꯦ ꯃꯣꯏꯅ ꯁꯨ ꯑꯩꯅ ꯍꯥꯏꯖꯩ ꯁꯕꯖꯦꯛ ꯃꯣꯏꯅ ꯃꯦꯠꯁꯀꯤ ꯇꯥꯛꯄꯗꯗꯤ ꯃꯣꯏ ꯐꯤ ꯍꯟꯗꯛꯀꯤꯗꯤ ꯀꯌꯥ ꯂꯧꯕꯅꯣ ꯈꯪꯗꯦ ꯐꯤꯖꯤꯛꯁꯀꯨꯝꯕ ꯈꯛꯇꯪ ꯇꯥꯛꯄ ꯏꯪꯂꯤꯁ ꯒ꯭ꯔꯥꯃꯔ ꯆꯠꯄꯗ ꯂꯨꯄꯥ ꯂꯤꯁꯤꯡ ꯇꯔꯦꯠ ꯂꯧꯋꯦ ꯍꯥꯏ ꯑꯉꯥꯡ ꯃꯆꯥꯗꯨꯒ ꯑꯆꯧꯕꯗꯨꯒ ꯆꯠꯄꯗ ꯀꯣ ꯑꯗꯨꯁꯨ ꯃꯌꯨꯝꯗ ꯊꯤꯜꯂꯒ ꯄꯩꯁꯥꯗꫭ ꯑꯗꯨꯝ ꯆꯥꯎꯗ꯭ꯔꯕ ꯒ꯭ꯔꯃꯒꯤ ꯇꯥꯛꯄꯗꯁꯨ
ꯆꯥꯎꯋꯦ
ꯑꯗꯨꯅ ꯁꯕꯖꯦꯛ ꯑꯃꯈꯛꯇꯪꯒꯤ ꯂꯧꯕꯗꯨꯅ ꯐꯔꯛꯄ ꯐꯤꯕꯝ ꯑꯃ ꯆꯥꯔꯛꯄ ꯅꯠꯇ꯭ꯔꯣ ꯑꯩꯅ ꯍꯥꯏꯖꯦ ꯁꯕꯖꯦꯛ ꯑꯣꯕꯔ ꯑꯣꯜꯁꯨ ꯇꯥꯛꯀꯅꯤ ꯏꯁꯇ꯭ꯔꯦꯟꯁꯨ ꯂꯣꯏ ꯇꯧꯅꯤ ꯑꯗꯒꯤ ꯅꯪꯒꯤꯗꯤ ꯍꯥꯏ ꯍꯥꯏ ꯂꯥꯏꯔꯤꯛꯇꯣ ꯈꯔꯕꯨ ꯄꯦꯄꯔꯗ ꯆꯠꯂꯦ ꯍꯥꯏꯕꯅꯤ ꯐꯩ ꯑꯩꯒꯤꯗꯤ ꯀꯃꯥꯏꯅ ꯇꯧꯗꯣꯏꯅꯣ ꯈꯪꯗꯦ ꯍꯟꯗꯛ ꯑꯅꯤꯁꯦ ꯑꯗꯒꯤ ꯑꯅꯤꯁꯦ ꯑꯅꯧꯕ ꯂꯧꯕꯗꯨꯅꯦꯕ ꯉꯥꯏꯍꯥꯟ ꯑꯩꯅ ꯅꯪꯉꯣꯟꯗ ꯍꯪꯉꯛ ꯑꯝꯕꯗꯣ ꯑꯥ
ꯑꯩ ꯉꯁꯤ ꯌꯝ ꯁꯧꯅꯤꯡꯕꯅ ꯂꫭꯏꯔꯝꯅꯤ ꯎꯝ ꯑꯔꫭꯏꯕꯤꯅꯤ ꯏꯕꯦꯝꯄꯥ ꯑꯔꫭꯏꯕꯤꯅꯤ ꯉꯁꯤꯗꯤ ꯑꯗꫭ ꯅꯠꯇꯦ ꯑ ꯍꯥꯏꯗꯤ ꯄꯥꯍꯧꯕ ꯅꯪꯍꯧꯗꯕꯒꯤ ꯑꯩꯅ ꯃꯉꯣꯟꯗ ꯇꯥꯎꯔꯝꯃꯣꯒ ꯍꯥꯏꯔꯒ ꯇꯧꯔꯒ ꯊꯥꯔꯝꯕ ꯄꯩꯈꯥ ꯑꯣꯏꯗꯤ ꯈꯤꯇꯪꯗꯣꯏꯁꯨ ꯋꯥꯈꯜꯁꯦ ꯑꯣ ꯁꯤ ꯇꯥꯛꯍꯧꯗꯕꯦ ꯃꯥꯅ ꯑꯇꯣꯞꯄ ꯇꯧꯕꯗ ꯀꯥꯎꯔꯝꯃꯅꯤ ꯈꯟꯕ ꯌꯥꯏꯕꯀꯣ ꯑꯩ ꯃꯥꯡꯗ ꯅꯪꯕꯨ ꯑꯩ ꯃꯥꯡꯗ ꯗꯥꯏꯔꯦꯛ ꯍꯣꯠꯂꯣ ꯍꯩꯔ ꯆꯠꯈ꯭ꯔꯕꯅꯦꯕ ꯑꯗꯨꯗꯤ ꯑꯩꯗꯣ ꯍꯦꯛꯇꯅꯦ ꯅꯪꯕꯣ ꯀꯩ ꯍꯥꯏꯗꫭꯏꯅꫭ ꯑꯗꯨꯁꯨ ꯃꯥꯥꯛꯇꯣ ꯈꯔ ꯈꯖꯤꯛꯀ ꯅꯠꯇꯦꯕ ꯇꯧꯕꯒꯩꯗꯣ ꯂꯣꯏꯅꯃꯛ ꯂꯥꯟꯕꯩ ꯇꯞ ꯇꯧꯋꯦꯕ
ꯈꯪꯗꯦ ꯀꯜꯄꯅ ꯑꯩ ꯀ꯭ꯂꯥꯁ ꯁꯤꯛꯁ ꯑꯃ ꯌꯥꯎꯋꯦ ꯑꯁꯤꯁꯨ ꯀꯃꯥꯏꯅ ꯇꯧꯗꯣꯏꯅꫭ ꯗꯪꯗꯦꯑꯩ
ꯑꯩ ꯍꯌꯦꯡ ꯑꯗꯨ ꯁꯟꯗꯦꯅꯦꯅ ꯑꯣꯐ ꯐꯪꯗꯕꯅꯦ ꯑꯩꯁꯨ ꯐꯪꯗꯦ
ꯀꯗꯥꯏꯗꯦ ꯑꯩꯅ ꯍꯥꯏ ꯑꯗꯨꯗꯒꯤ ꯑꯦꯛꯖꯥꯝ ꯃꯌꯥꯅꯤꯅ ꯄꯨꯡꯒꯁꯨ ꯑꯃꯝ ꯍꯪꯀꯠꯂꯛꯀꯅꯤꯕ ꯇꯨꯏꯁꯟ ꯅꯍꯟꯒꯩ ꯈꯔ ꯊꯦꯡ ꯆꯠꯂꯁꯨ ꯑꯗ ꯑꯩꯅ ꯑꯃ ꯀ꯭ꯂꯥꯁ ꯑꯆꯧꯕ ꯑꯃꯒ ꯃꯆꯥ ꯑꯃꯒ ꯅꯨꯄꯤ ꯑꯃꯒ ꯇꯥꯛꯄꯗꯣ ꯑꯗꯨꯗꯤ ꯑꯩꯅ ꯋꯥꯁꯨ ꯌꯥꯝ ꯈꯪꯗꯦꯅ ꯑꯩꯅ ꯄꯨꯡ ꯃꯉꯥ ꯃꯤꯅꯤꯠ ꯇꯔꯥꯃꯉꯥ ꯁ꯭ꯋꯥꯏꯗꯒꯤ ꯍꯧꯒꯦ ꯇꯧꯕꯖꯦ ꯑꯩꯅ ꯈꯔ ꯈ ꯊꯦꯡꯗꯔ ꯃꯤꯅꯤꯠ ꯀꯨꯟꯃꯉꯥ ꯀꯨꯟꯊ꯭ꯔꯥ ꯁ꯭ꯋꯥꯏꯗꯒꯤ ꯃꯉꯥ ꯃꯈꯥꯏ ꯁ꯭ꯋꯥꯏꯗꯩ ꯍꯦꯛ ꯍꯦꯛ ꯍꯧꯔꯒ ꯇꯔꯨꯛꯀ ꯃꯤꯅꯤꯠ ꯀꯨꯟꯊꯔꯥꯗ ꯂꯣꯏꯁꯤꯟꯕꯗꯨꯅ ꯈꯤꯇꯪ ꯆꯣꯟꯊꯔ ꯇꯔꯨꯛꯀ ꯃꯤꯅꯤꯠ ꯅꯤꯐꯨ ꯑꯗꯨꯋꯥꯏꯗ ꯂꯣꯏꯁꯤꯜꯂꯦꯕ ꯑꯗꯣ ꯉꯥꯁꯤꯖꯤꯅꯅꯦ ꯃꯤꯅꯤꯠ ꯇꯔꯥꯃꯉꯥ ꯑꯗꯥꯏꯗꯒꯤ ꯃꯉꯥ ꯃꯤꯅꯤꯠ ꯇꯔꯥꯉꯥ ꯑꯗꯨꯋꯥꯏꯗꯒꯤ ꯐꯝꯕꯗꯨꯅ ꯄꯨꯡ ꯇꯔꯦꯠ ꯐꯥꯎꯅꯦ ꯂꯩꯗꯣ ꯌꯦꯡꯉꫭ ꯑꯗꯨꯐꯧꯗ ꯄ꯭ꯔꯣꯁꯦꯁꯇꯣ ꯏꯝꯄ꯭ꯔꯨꯚꯃꯦꯟꯗꯣ ꯀꯩꯝꯇ ꯎꯔꯛꯇ꯭ꯔꯦꯕ ꯑꯩꯅ ꯍꯥꯏꯖꯩ ꯍꯥꯏꯗꯣ ꯑꯗꯣ ꯇꯧꯕꯗꯒꯤꯕꯨꯗꯤ ꯑꯉꯥꯡꯁꯦ ꯈꯪꯗꯦ ꯑꯩꯈꯣꯏꯒꯤ ꯄꯦꯔꯦꯟꯁꯀꯤ ꯃꯈꯥꯁꯨ ꯌꯥꯝ ꯄꯣꯜꯂꯤꯀꯣ ꯑꯩꯈꯣꯏꯅ ꯍꯥꯏꯌꯨ ꯌꯥꯄꫭꯟꯇꯦꯕ ꯄꯦꯔꯦꯁ ꯃꯈꯥ ꯌꯥꯝ ꯊꯤꯅ ꯄꯣꯜꯂꯦꯕ ꯄꯦꯔꯦꯟꯁꯅ ꯑꯩꯅ ꯍꯥꯏꯁꯦ ꯏꯁꯇ꯭ꯔꯤꯛ ꯑꯣꯏꯅ ꯁꯤꯁꯨ ꯁꯨꯃꯥꯏꯅ ꯃꯣꯏꯅꯁꯨ ꯃꯆꯥ ꯅꯨꯡꯁꯤꯔꯤꯅꯤꯅ ꯃꯣꯏꯁꯨ ꯂꯥꯏꯔꯤꯛ ꯄꯥꯏꯗꯨꯣ ꯋꯥꯔꯕꯅꯤꯅ ꯄꯣꯊꯥꯍꯟꯅꯤꯅ ꯃꯆꯥꯗ ꯐꯣꯟ ꯄꯤꯌꯨ ꯍꯥꯏꯕ ꯑꯗꯨꯝ ꯄꯤꯔꯤꯅꯦ ꯃꯣꯏꯅꯁꯨ
ꯑꯗꯨ ꯐꯣꯟꯗꯨ ꯄꯤꯔꯒ ꯄꯣꯊꯥꯕ꯭ꯔꯥꯕ ꯄꯣꯊꯥꯔꯔꯣꯏꯕ ꯑꯗꯨꯅꯗꯤ ꯑꯗꯨꯝ
ꯃꯣꯏꯅ ꯁꯣꯏꯍꯟꯕ ꯉꯥꯛꯇꯅꯦ ꯑꯩꯈꯣꯏꯅ ꯍꯥꯏꯕꯗꯤ ꯌꯥꯗꯦꯕ ꯑꯩꯈꯣꯏ ꯅꯒꯥꯏ ꯐꯖ ꯄꯤꯔꯒ ꯑꯩꯈꯅ ꯀꯃꯤꯇꯦꯠ ꯑꯣꯏꯅ ꯅꯣꯏꯒꯨꯝꯕ ꯑꯩꯈꯣꯏꯒꯨꯝꯕꯅ ꯐꯖꯅ ꯄꯦꯁꯅꯦꯠ ꯑꯣꯏꯅ ꯇꯥꯛꯑꯦꯕ ꯈꯔ ꯑꯃꯅ ꯄꯨꯔꯥ ꯕꯤꯖꯤꯅꯦꯁ ꯂꯦꯕ ꯂꯩꯗꯣ ꯑꯩ ꯍꯥꯏꯁꯦ ꯑꯗ ꯑꯐꯤꯗꯨ ꯑꯩꯈꯣꯏ ꯄꯤꯑꯦ ꯄꯤꯑꯦꯅ ꯁꯨꯝ ꯋꯥꯕꯗꯨꯒꯤ ꯁꯨꯝ ꯍꯥꯏꯕꯣꯅꯦ ꯑꯃꯔꯣꯝ ꯍꯥꯏꯔꯗꯤ ꯃꯣꯏꯒꯤꯗꯃꯛꯇ ꯑꯩꯈꯣꯏꯅ ꯑꯦꯐꯔꯠ ꯊꯥꯗ ꯑꯇꯩꯁꯦ ꯍꯥꯏꯔꯗꯤ ꯃꯣꯏꯅ ꯁꯦ ꯃꯣꯏ ꯈꯤꯇꯪ ꯇꯧꯔꯛꯄ ꯀꯥꯟꯗ ꯃꯁꯥꯗꯣ ꯏꯝꯄ꯭ꯔꯨꯞꯕꯃꯦꯟꯇꯛ ꯀꯥꯞꯀꯗꯕꯅꯦꯕ
ꯎꯝ
ꯑꯩ ꯍꯥꯏꯁꯩ ꯑꯗꯨ ꯅꯠꯇꯕꯤꯗ ꯃꯣꯏꯅ ꯃꯁꯥꯅ ꯄꯥꯔꯇꯤꯁꯤꯄꯦꯠ ꯇꯧꯕꯗ ꯑꯩꯈꯣꯏꯅ ꯁꯨꯝ ꯂꯥꯎꯂꯦ ꯀꯥꯏꯗꯩꯩ ꯑꯩ ꯍꯥꯏꯁꯤ
ꯁꯥꯑꯣꯅꯤꯪꯗꯔꯥ
ꯇꯨꯏꯁꯟ ꯂꯣꯏ ꯆꯠꯂꯦ ꯈꯪꯕ ꯌꯥꯎꯝꯗꯦ ꯁ꯭ꯀꯨꯜꯁꯤꯡꯁꯤꯁꯨ ꯄꯤꯕꯁꯦ ꯍꯦꯛꯇ ꯀꯩꯅꯣꯝ ꯇꯧꯍꯩ
ꯑꯔꯣꯏꯕꯤꯅꯤ ꯑꯔꯣꯏꯕꯤꯅꯤ ꯑꯔꯣꯏꯕꯤꯅꯤ ꯁ꯭ꯀꯨꯜꯒꯩꯅ ꯃꯣꯏ ꯁ꯭ꯀꯨꯜꯗ ꯅꯣꯏ ꯀꯩꯁꯨꯛꯁꯨ ꯇꯥꯑꯝꯃꯣꯏ ꯈꯪꯕ꯭ꯔꯥ ꯀꯕꯛ ꯀꯥꯕ ꯇꯧꯔꯒ ꯑꯦꯁꯄ꯭ꯂꯦꯅꯦꯁꯟ ꯩꯁꯨ ꯇꯧꯗꯗꯝꯅꯦ ꯄꯔꯥꯗꯣ ꯑꯦꯛꯁꯄꯤꯔꯦꯟꯁ ꯑꯗꯁꯨ ꯈꯔ ꯐꯖ ꯇꯧꯕꯤꯔꯛꯎꯗꯅ
ꯏꯕꯦꯝꯃꯥ ꯏꯕꯦꯝꯃ ꯈꯪꯗꯦ ꯅꯪ ꯀ꯭ꯂꯥꯁ ꯁꯤꯛꯁ ꯁꯚꯦꯟ ꯑꯩꯠꯇꯁꯨ ꯀꯃꯥꯏꯅ ꯇꯧꯕꯅꯣ ꯈꯪꯗꯦ ꯀ꯭ꯂꯥꯁ ꯅꯥꯏꯟꯒꯤꯉꯥꯡꯗꯣꯅ ꯖꯣꯒ꯭ꯔꯐꯤꯗ ꯂꯥꯛ꯭ꯔꯤꯉꯩꯔ ꯀꯣꯏꯁꯟ ꯄꯤ
ꯑꯣ ꯑꯗꯨꯃꯥꯏꯅ ꯄꯤꯃꯤ ꯑꯗꯨꯅ ꯌꯥꯝ ꯂꯨꯗ꯭ꯔꯣ ꯀꯣꯏꯁꯟ ꯁꯥꯔ ꯍꯥꯟꯅ ꯄꯤꯊꯣꯛꯑꯦ ꯄꯔꯥ ꯇꯥꯛꯇ꯭ꯔꯤꯉꯩꯗ ꯑꯗꯨꯒ ꯍꯥꯏꯗꯤ ꯅꯪꯍꯧꯅꯕ ꯍꯥꯏꯌꯥꯔꯤꯗ ꯀꯕꯛ ꯀꯕꯛ ꯌꯦꯡꯁꯤꯟꯅꯔꯒ ꯑꯗꯨꯝ ꯅꯣꯡꯇꯪꯗ ꯀꯕꯛ ꯀꯛ ꯄꯥꯁꯤꯟꯅꯔꯒ ꯑꯣ ꯑꯩꯣꯏꯟ ꯁꯥꯔꯗꯣ ꯀꯃꯥꯏꯅ ꯐꯥꯗꯣꯔꯤꯅꯣ ꯍꯥꯏꯕꯅꯤꯗ ꯀꯣꯏꯁꯟ ꯁꯥꯔꯒꯨꯝꯕꯗ ꯑꯁꯦꯡꯕꯗꯤ ꯂꯥꯏꯔꯤꯛ ꯇꯣꯏꯅ ꯃꯨꯠ ꯇꯥꯅ ꯈꯪꯂꯛꯄꯗꯨꯅ ꯐꯩ ꯍꯥꯏꯕ ꯁ꯭ꯀꯨꯜꯗꯒꯤ
ꯑꯗꯨꯅ ꯍꯤꯁꯇ꯭ꯔꯤꯗꯣ ꯐꯖꯅ ꯋꯥꯔꯤ ꯑꯣꯏꯅ ꯂꯤꯕ ꯌꯥꯏꯑꯕ ꯂꯥꯏꯔꯤꯛꯇꯨꯗ ꯌꯥꯎꯔꯤꯗꯨ ꯅꯠꯇꯕ ꯋꯥꯔꯤ ꯑꯣꯏꯅ ꯂꯤꯔꯒ ꯑꯉꯥꯡ ꯐꯖꯅ ꯈꯪꯅꯕ ꯇꯧꯋꯦꯕ ꯑꯩꯈꯣꯏꯅ ꯊꯥꯏꯅ ꯇꯧꯔꯛꯄꯗꯁꯨ ꯂꯥꯏꯔꯤꯛ ꯇꯩ ꯄꯥꯔ ꯃꯤꯅꯤꯡ ꯍꯟꯗꯣꯛ ꯍꯟꯗꯣꯛꯑ ꯁꯨꯝ ꯇꯧꯔꯦ ꯀꯔꯤ ꯍꯥꯏꯩꯗꯣꯔꯤꯒꯦ ꯍꯥꯏꯕ ꯑꯩꯅ ꯍꯥꯏꯗꯤ
ꯇꯗꯤ ꯌꯥꯁꯕꯩ ꯇꯥꯏꯄ ꯇꯧꯗ꯭ꯔꯥ ꯍꯥꯟ ꯂꯣꯏꯃꯨꯛ ꯄꯥꯕꯅꯦ ꯍꯧꯖꯤꯅ
ꯀꯣꯏꯁꯟ ꯑꯟꯁꯔ ꯁꯦꯝꯕꯗꯨꯅ ꯅꯪꯅꯕ ꯍꯣꯠꯅꯕꯗ ꯀꯥꯏꯗ ꯑꯩꯗꯤ ꯄꯥꯕ ꯁꯨꯝ ꯄꯥ ꯄꯥꯔꯛꯇꯦ ꯇꯦꯛꯆꯨꯋꯦꯜꯁꯦ ꯄꯥꯕ ꯍꯥꯏꯁꯦ ꯄꯨꯔꯥ ꯐꯨꯜ ꯁꯨꯡꯄꯥ ꯄꯥꯔꯛ
ꯑꯗꯣ ꯂꯛꯁꯃꯤ ꯑꯩ ꯍꯤꯟꯗꯤ ꯌꯥꯝ ꯍꯩꯔꯝꯃꯦꯕꯣ꯫ ꯏꯩꯅꯦ ꯑꯥ ꯍꯤꯟꯗꯤ ꯌꯥꯝ ꯍꯩꯔꯝꯃꯦꯗꯤ ꯑꯩꯗꯣ ꯈꯪꯗ ꯍꯥꯏꯗꯤ ꯂꯣꯟꯊꯣꯛꯄꯕꯨꯗꯤ ꯉꯝꯗꯦꯀꯣ꯫ ꯑꯗꯨꯒ ꯑꯉꯥꯡꯒꯤ ꯑ ꯀꯩꯅꯣ ꯑꯩ ꯃꯅꯤꯄꯨꯔ ꯕꯣꯠ ꯍꯥꯟꯅ ꯇꯥꯛꯇꯦꯕ꯫ ꯍꯟꯗꯛꯇꯪ ꯇꯥꯛꯑꯦꯕꯀꯣ ꯍꯟꯗꯛ ꯇꯥꯛꯄꯁꯤꯗ ꯑꯉꯥꯡꯒꯤ ꯀꯣꯏꯁꯟ ꯑꯟꯁꯔ ꯄꯤꯔꯛꯄꯗꯨꯗ ꯀꯣꯏꯁꯟ ꯑꯟꯁꯔꯩꯗꯣ ꯃꯤꯅꯤꯡ ꯂꯣꯏ ꯈꯪꯉꯩ ꯇꯥꯏꯞ ꯇꯧꯕꯗꯣ꯫ ꯁꯦꯅꯤ ꯁꯦꯅꯤꯅ ꯑ ꯑꯩꯅꯕꯨꯗꯤ ꯄꯥ ꯑ ꯗꯥꯏꯔꯦꯛ ꯍꯤꯟꯗꯤꯗꯪ ꯍꯥꯏꯗꯣꯛꯄꯗꯤ ꯑꯃꯨꯛ ꯉꯝꯗꯦꯕꯀꯣ꯫ ꯑ ꯁꯤꯗꯤ ꯁꯤ ꯍꯥꯏꯅꯤ ꯅꯦꯅ ꯃꯣꯏꯗ ꯃꯤꯅꯤꯡ ꯍꯟꯕ ꯃꯇꯝꯗ ꯇ꯭ꯔꯥꯟꯁꯂꯦꯛꯁꯟ ꯇꯧꯕ ꯃꯇꯝꯗꯣ ꯑꯗꯨꯝ ꯉꯝꯕꯗꯣ ꯑꯣꯏꯌꯦꯕ꯫
ꯑꯗꯨ ꯅꯪ ꯌꯥꯝ ꯐꯔꯝꯃꯦ ꯑꯩꯈꯣꯏ ꯑꯩꯈꯣꯏꯗꯤ ꯑꯗꯨꯗꯤ ꯉꯝꯗꯦꯕ꯫ ꯀꯣꯏꯁꯟ ꯃꯆꯥ-ꯃꯆꯥ ꯑꯗꯩ ꯅ ꯌꯥꯝ ꯂꯥꯏꯕ ꯅꯠꯇ꯭ꯔꯗꯤ ꯍꯩꯇꯦ꯫
ꯑꯣ ꯑꯩꯅ ꯄꯥꯝꯕ ꯊꯣꯛꯄ ꯏꯕ ꯈꯣꯠꯄꯗꯤ ꯏꯁ꯭ꯄꯦꯂꯤꯡ ꯀꯩꯀꯥꯗꯤ ꯂꯥꯟꯗꯦꯕꯀꯣ꯫ ꯑꯗꯨꯝ ꯁꯥꯖꯤꯟꯕꯗꯣ ꯑꯗꯨꯝ ꯆꯨꯝꯃꯦꯕ꯫ ꯑꯗꯨꯒꯨꯝꯕ ꯍꯦꯛ ꯑꯗꯨꯒ ꯀꯩꯅꯣ ꯑꯣꯏꯅ ꯀꯩ ꯍꯥꯏꯗꯣꯏꯅꯣ ꯎꯝ ꯝꯝ ꯀ ꯀꯃ꯭ꯨꯅꯤꯀꯦꯁꯟ ꯑ ꯁ ꯑꯥꯎ ꯑꯗꯨ ꯁꯨꯡꯌꯥ ꯌꯥꯗꯕꯅꯦꯕ꯫ ꯑꯗꯣ ꯍꯧꯖꯤꯛꯁꯨ ꯌꯥ ꯗꯤ ꯉꯥꯡꯕꯕꯨꯗꯤ ꯑꯗꯨꯒ ꯃꯤ ꯉꯥꯡꯕꯨꯅ ꯈꯪꯗꯦꯕ ꯍꯥꯟꯅꯗꯤ꯫ ꯑꯣ ꯍꯧꯖꯤꯛꯅ ꯑꯩꯅ ꯅꯍꯥꯟ ꯑꯩ ꯃꯅꯤꯄꯨꯔ ꯕꯣꯔꯠꯇ ꯊꯥꯏꯅ ꯇꯝꯝꯕꯒꯤ ꯈꯔꯁꯨ ꯑꯗꯨꯝ ꯅꯣꯂꯦꯖꯇꯣ ꯁꯨꯝ ꯅꯤꯡꯁꯤꯡꯕꯩꯔꯥ ꯈꯪꯗꯦꯀꯣ꯫
ꯎꯝ
ꯎꯕ ꯃꯇꯝꯗꯅꯦ ꯑꯉꯥꯡꯒꯤ ꯂꯥꯏꯛ ꯇꯥꯛꯄꯒꯤ ꯀꯣꯏꯁꯟ ꯑꯟꯁꯥꯔꯗ ꯁꯨꯝ ꯄꯥꯕ ꯃꯇꯝꯗꯅꯦ ꯑꯗꯨꯝ ꯗꯥꯏꯔꯦꯛ ꯑꯗꯨꯝ ꯍꯥꯏ ꯉꯝꯕꯗꯣ ꯑꯃꯥꯏꯅ ꯇꯧꯋꯤ꯫
ꯅꯪ ꯌꯥꯝ ꯐꯔꯝꯅꯦꯗꯣ꯫ ꯑꯩꯈꯣꯏꯗꯤ ꯑꯗꯨꯕꯨꯗꯤ ꯑꯗꯨꯃꯥꯏꯅ ꯗꯥꯏꯔꯦꯛꯇꯤ ꯉꯝꯗꯦ ꯑꯗꯣ ꯉꯍꯥꯟꯈꯩ ꯀꯥꯎꯋꯦꯕ ꯆꯦꯠꯆꯤꯄꯤꯇꯤꯗ ꯍꯥꯞꯄ ꯍꯥꯞꯄꯒ ꯐꯤꯠ ꯇꯧꯔꯒ ꯃꯤꯅꯤꯡ ꯖꯦꯅꯦꯔꯦꯠ ꯇꯧꯔꯒ ꯑꯣꯏꯅ ꯇꯥꯛꯑꯦꯕ ꯀ꯭ꯂꯥꯁ ꯁꯤꯛꯁꯀ
ꯑꯣ ꯑꯩ ꯑꯩꯁꯨ ꯇꯥꯛꯏꯅꯤ ꯍꯤꯟꯗꯤꯒꯤ ꯀꯩꯅꯣꯒꯤ ꯑꯉꯥꯡꯒꯤ ꯀ ꯀꯅꯤ ꯉ ꯁꯤ ꯁꯤ ꯑꯗꯨꯣꯏ ꯇꯥꯛꯑꯦꯕ ꯀꯃꯥꯏꯅ ꯑꯗꯣ ꯁꯤ ꯕꯤ ꯁꯤꯒꯤ ꯃꯣꯏꯒꯤ ꯍꯤꯟꯗꯤꯗꯣ ꯌꯥꯝ ꯌꯥꯝꯃꯦꯕ
ꯒ꯭ꯔꯃꯥꯔꯗꯣ ꯑꯝꯇ ꯌ‌ꯦꯡꯉ‌ꯣ ꯏꯕ‌ꯦꯝ ꯍꯥꯏꯁꯦ ꯃꯅꯤꯄꯨꯔ ꯕꯣꯔꯗꯀꯤ ꯇꯥꯛꯄ ꯑꯗꯨꯗꯤ ꯒ꯭ꯔꯃꯥ꯭ꯔ ꯌꯥꯎꯗꯦ
ꯁꯤ ꯕꯤꯁꯤꯒꯤ ꯍꯤꯟꯗꯤ ꯌꯥꯝ ꯌꯥꯝꯃꯦ ꯂꯥꯏꯔꯤꯛ ꯑꯍꯨꯝ ꯁꯨꯏꯕ ꯍꯤꯟꯗꯤꯗꯣ ꯑꯗꯨꯅ ꯑꯗꯨꯅ
ꯀꯤꯗꯣ ꯑꯅꯤꯈꯛꯇꯪ
ꯑꯗꯨꯅꯦ ꯃꯅꯤꯄꯨꯔ ꯕꯣꯔꯠꯀꯤ ꯅ ꯍꯤꯟꯗꯤ ꯑꯃꯈꯛꯇꯪ ꯆꯪꯉꯣꯏꯗ꯭ꯔꯥ ꯒ꯭ꯔꯝꯃꯥꯔꯗ ꯊꯥꯔꯒ ꯑꯅꯤ ꯍꯥꯏꯔꯁꯨꯀꯣ ꯑꯗꯨ ꯑꯃ ꯁꯤꯕꯤ ꯁꯤꯒꯤꯗꯤ ꯋꯥꯔꯤ ꯑꯃ ꯃꯍꯥꯚꯥꯔꯠꯇꯤ ꯑꯗꯨ ꯑꯗꯥ ꯑꯗꯨꯝ ꯆꯥꯎꯅ ꯌꯥꯎꯋꯦꯕ ꯋꯥꯔꯤ ꯃꯁꯥꯡ ꯑꯃ ꯑꯗꯨꯗꯤ ꯁꯨꯡꯌꯥꯥꯏ ꯌꯥꯗꯦꯕ ꯁꯪꯁꯀ꯭ꯔꯤꯠ ꯑꯣꯏꯕꯒꯤꯅꯦ ꯍꯤꯟꯗꯤ ꯈꯪꯕ ꯃꯤꯅꯁꯨ ꯑꯉꯥꯡ ꯂꯩꯁꯨ ꯈꯪꯗꯦꯕꯣ ꯋꯥ ꯑꯗꯩ ꯍꯤꯟꯗꯤ ꯁꯕꯖꯦꯛꯇꯨꯒꯤꯁꯨ ꯑꯗꯨꯝ ꯑꯗꯩ ꯑꯩꯅ ꯍꯥꯟꯅꯁꯨ ꯑꯩꯉꯣꯟꯗꯁꯨ ꯐꯦꯃꯤꯂꯤꯔ ꯑꯣꯏꯗꯕꯒꯤ ꯑꯗꯨꯝ ꯌꯦꯡꯉ ꯇꯥꯛꯑ ꯑꯗꯩ ꯑꯉꯥꯡꯗ ꯑꯉꯥꯡꯈꯩꯁꯨ ꯍꯤꯟꯗꯤ ꯍꯩꯕ ꯑꯣꯏꯕ ꯑꯗꯨꯝ ꯃꯣꯏ ꯃꯁꯥꯅ ꯑꯗꯨꯝ ꯑꯩꯉꯣꯟꯗ ꯃꯤꯅꯤꯡꯗꯣ ꯑꯦꯝ ꯑꯦꯝ ꯁꯤ ꯍꯥꯏꯅꯤ ꯁꯤ ꯍꯥꯏꯅꯤ ꯑꯣꯏꯅ ꯍꯥꯏꯔꯛꯄꯗꯨ ꯑꯣꯏꯌꯦꯕ ꯃꯣꯏꯅ ꯑꯣ ꯈꯪꯗꯕ ꯑꯗꯨꯗꯨꯗꯤ ꯑ ꯈꯪꯗꯕ ꯑꯁꯤ ꯕꯤ ꯁꯤ ꯀꯥꯡꯕꯨꯗꯣ ꯑꯉꯥꯡꯈꯩꯗꯣ ꯍꯤꯟꯗꯤ ꯂꯣꯏ ꯍꯩ ꯃꯁꯥꯅ ꯑꯗꯨꯅ ꯑꯩꯉꯣꯟꯗ ꯈꯔ ꯀꯣꯝꯕ ꯑꯗꯨꯒ ꯃꯅꯤꯄꯨꯔ ꯕꯣꯠꯀꯤ ꯑꯗꯨꯨꯗꯤ ꯍꯩꯇꯦꯕ ꯑꯩꯅ ꯍꯟꯗꯗꯤ ꯌꯥꯗꯕꯒꯤ ꯑꯩꯅ ꯁꯨꯝ ꯄꯥꯔꯒ ꯌꯦꯡꯕꯗꯣ ꯑꯗꯨꯗꯅꯦ ꯈꯪꯉ ꯂꯩꯔꯝꯃꯦ ꯑꯗꯣ ꯀꯩꯅꯣ ꯁꯤꯕꯤ ꯁꯤꯗꯨꯗꯤ ꯍꯤꯟꯗꯤꯗꯣ ꯂꯨꯕꯅꯤꯅ ꯑꯗꯨꯝ ꯃꯣꯏꯅ ꯈꯪꯗꯕꯗꯨ ꯑꯗꯨꯗꯤꯅ ꯑꯩꯅ ꯑꯩꯅ ꯑꯩꯒꯤ ꯈꯪꯗꯕꯅꯤꯅ ꯃꯣꯏꯅ ꯈꯪꯗꯕꯗꯨꯗꯤ ꯑꯩꯉꯣꯟꯗꯗꯤ ꯑꯗꯨꯝ ꯂꯨꯖꯔꯦꯕ ꯑꯗꯣ ꯑꯗꯨꯝ ꯀꯩꯅꯣ ꯇꯧꯔꯒ ꯑꯩꯁꯨ ꯏꯁꯀꯦꯟ ꯇꯧꯔꯒꯅꯦ ꯇ꯭ꯔꯥꯟꯁꯂꯦꯁꯟ ꯂꯧꯔ ꯑꯗꯨꯃꯥꯏꯅ ꯇꯧꯕꯤꯌꯨ
ꯀꯩ ꯑꯕ ꯃꯣꯏꯗꯤ ꯀꯩꯅꯣꯗꯣ ꯌꯥꯝꯅ ꯃꯣꯏꯗ ꯌꯥꯝ ꯀꯩꯅꯣ ꯇꯧꯋꯦ ꯍꯥꯏꯕ ꯅꯠꯇꯕ ꯈꯣꯏꯁꯨ ꯑꯉꯥꯡ ꯑ‌ꯣꯏꯔꯤꯉꯩꯗ ꯏꯪꯂꯤꯁ ꯈꯔ ꯀꯥꯔꯇꯨꯟ ꯌꯦꯡꯛꯩ ꯈꯔ ꯈꯔ ꯏꯪꯂꯤꯁꯇ ꯆꯠꯄ ꯋꯥꯅ ꯅꯠꯇ꯭ꯔꯦ
ꯃꯥꯅꯤ ꯃꯥꯅꯤ ꯃꯥꯅꯤ ꯃꯥꯅꯤ ꯑꯩꯈꯣꯏꯅ ꯀꯥꯔꯇꯨꯟ ꯑꯗꯩꯗꯤ ꯕꯥ꯭ꯔꯕꯤ ꯑꯗꯩ ꯀꯣꯔꯤꯌꯥ ꯈꯔ ꯑꯗꯒꯤ ꯁꯞꯇꯥꯏꯇꯜ ꯈꯔ ꯂꯧꯕꯒ
ꯃꯥꯅꯦꯗꯣ ꯀꯩꯅꯣꯍꯣꯏꯗꯣ ꯑꯉꯥꯡꯈꯩꯗꯣ ꯃꯣꯏꯗꯣ ꯍꯧꯖꯤꯛꯇꯣ ꯊꯥꯏꯅ ꯀꯩꯅꯣ ꯀꯥꯔꯇꯨ ꯁꯣꯇꯥꯗꯤꯝꯒꯤ ꯄꯣꯣꯗꯣ ꯗꯥꯏꯔꯦꯛ ꯍꯤꯟꯗꯤꯗ ꯂꯥꯛꯈ꯭ꯔꯅꯤꯅ ꯃꯣꯏꯅ
ꯎꯝ ꯎꯝ ꯃꯥꯅꯦ ꯃꯥꯅꯦ ꯑꯉꯥꯡꯁꯨ ꯀꯥꯔꯇꯨꯟ ꯌꯦꯡꯕ ꯍꯩꯅꯩꯅ ꯍꯥꯏꯕꯅꯦ ꯎꯝ ꯑꯗꯨ ꯍꯤꯟꯗꯤ ꯑꯆꯝꯕ ꯉꯥꯛꯇꯅꯤ
ꯆꯖꯨ ꯄꯤꯛ ꯎꯞ ꯇꯧꯕꯗꯣ ꯈꯔꯗꯤ ꯑꯗꯨꯝ ꯕꯦꯁꯤꯛꯇꯣ ꯂꯥꯏꯗꯅ ꯑꯩꯈꯣꯏꯗꯒ ꯌꯦꯡꯅꯔꯨꯔꯗꯤꯦ ꯑꯩꯈꯣꯏꯗꯤ ꯌꯥꯝꯅ ꯋꯥꯗ꯭ꯔꯥ ꯑꯗꯒꯤ ꯇꯞꯁꯕ ꯃꯌꯥꯝꯗꯣ ꯀ꯭ꯂꯁꯇꯔ ꯃꯌꯥꯝꯗꯣ ꯑꯗꯨꯝꯇꯦꯕ
ꯎꯝ
ꯀꯩꯅꯣ ꯏꯃꯥꯒꯤ ꯂꯣꯟꯁꯤꯕꯨ ꯍꯩꯇ꯭ꯔꯥ ꯀꯥꯟꯗ ꯑꯗꯨ ꯍꯥꯞꯆꯜꯂꯦ ꯀꯔꯤ ꯈꯪꯗ꯭ꯦꯕꯦꯝꯃ ꯇꯥꯏꯌꯣꯟꯅꯕ ꯉꯥꯛꯇꯅꯤ ꯊꯣꯛꯏ ꯃꯌꯥꯝꯁꯦ
ꯑꯦ ꯑꯩꯅ ꯏꯕ ꯄꯥꯕꯕꯨꯗꯤ ꯍꯥꯟꯅ ꯇꯧꯋꯦ ꯃꯣꯏꯅ ꯏꯕ ꯄꯥꯕꯗꯣ ꯈꯔ ꯁꯣꯜꯂꯦꯕꯀ ꯀꯝꯃꯨꯅꯤꯀꯦꯁꯟꯒ ꯑꯗꯨꯒ ꯑꯣꯏꯅ ꯑꯩꯅ ꯇꯥꯛꯄꯤꯕ ꯑꯩꯅ ꯍꯥꯏꯕ ꯑꯗꯣꯣꯏꯅ ꯃꯤꯡ ꯍꯜꯂꯛꯗꯣꯏꯅꯦꯕ ꯁꯤ ꯁꯤ ꯍꯥꯏꯅꯤ ꯁꯤ ꯍꯥꯏꯅꯦꯅ ꯑꯣ ꯈꯪꯗꯕꯗꯤ ꯎꯄꯥꯏ ꯂꯩꯇꯦ ꯑꯗꯨꯝ
ꯄ꯭ꯔꯅꯎꯟꯁꯤꯌꯦꯁꯟꯁꯨ ꯄ꯭ꯔꯅꯎꯟꯁꯤꯌꯦꯁꯟꯁꯨ ꯐꯖꯅ ꯆꯥꯕ꯭ꯔꯥ
ꯄ꯭ꯔꯣꯅꯥꯟꯁꯤꯦꯁꯟ ꯌꯥꯌꯦ ꯑꯩ ꯍꯤꯟꯗꯤꯒꯤꯕꯨꯗꯤ ꯑꯗꯨ ꯄꯥꯕꯒ ꯏꯕꯒꯗꯤ ꯐꯖꯅ ꯍꯩꯕ
ꯑꯩꯗꯤ ꯄꯥꯕꯁꯦ ꯀꯩꯅꯣ ꯈꯔ ꯋꯥꯏꯅꯤ ꯀꯩꯅꯣꯒ ꯑꯩꯈꯣꯏꯒꯤ ꯑꯅꯨꯁ ꯋꯥꯔꯒꯨꯝꯕ ꯌꯥ ꯑꯗꯨ ꯑꯩꯅ ꯔꯨꯜ ꯄꯥꯗ꯭ꯔꯤꯕꯩꯅꯦꯕꯀꯣ ꯑꯃ ꯑꯅꯨꯁꯋꯥꯔꯁꯦ ꯀꯨꯝꯕ ꯌꯥꯎꯕꯗꯤ ꯑꯗꯨꯝ ꯌꯥꯔꯦꯕ ꯀꯩꯅꯣꯗꯣ ꯑꯅꯨꯁꯋꯥꯔꯒꯤꯁꯦ ꯑꯩꯈꯣꯏꯅ ꯄꯥꯔꯛ ꯄꯈꯣꯏꯂꯤꯤꯡꯡꯁꯤꯒ ꯇꯥꯃꯣ ꯗ ꯃꯥꯒꯤ ꯍꯤꯟꯗꯤꯒꯤ ꯔꯨꯜꯁꯦ ꯑꯣꯜꯔꯦꯗꯤ ꯍꯥꯟꯅ ꯇꯝꯈ꯭ꯔꯕꯅꯦꯕꯅ ꯑꯗꯨꯒꯤ ꯀꯩꯅꯣ ꯆ ꯁꯦꯜ ꯑꯦꯁꯤꯃꯤꯨꯂꯦꯁꯟ ꯀꯩꯅꯅꯣ ꯇꯧꯕ ꯈꯔ ꯌꯥꯎꯋꯦꯕ ꯑꯗꯣ ꯑꯩꯈꯣꯏꯅ ꯄꯥꯔꯛꯄ ꯀꯥꯟꯗ ꯗꯥꯏꯔꯦꯛ ꯑꯣꯏꯅ ꯄꯥꯔꯛꯄ ꯀꯥꯟꯗ ꯏꯁꯣꯏ ꯁꯣꯏꯅꯕꯗꯣ ꯑꯩꯈꯣꯏꯅ ꯇꯝꯈꯤꯕ ꯔꯨꯜꯗꯨꯒ ꯑꯣꯄꯣꯏꯒꯤꯅꯦ ꯍꯥꯏꯕ ꯈꯔ ꯍꯥꯏꯌꯔ ꯁ꯭ꯇꯗꯤꯁ ꯑꯣꯏ ꯑꯣꯏꯕꯅꯤꯅ ꯀꯩꯅꯣ ꯇꯧꯋꯤꯗꯣ ꯑꯉꯥꯡꯒꯤ ꯀꯩꯅꯣꯗꯨꯒꯗꯤ ꯈꯔ ꯆꯥꯟꯅꯕ ꯋꯥꯠꯄ ꯃꯣꯏꯅ ꯄꯥꯔꯛꯏꯗꯨꯒꯗꯤ ꯎꯒ ꯍꯥꯏꯗ ꯑꯒ ꯇꯥꯕ ꯑꯪꯒ ꯇꯥꯕꯁꯦ ꯁꯤꯒꯤ ꯑꯍꯨꯝꯁꯦ ꯁꯤꯁꯦ ꯑꯥ ꯑꯗꯨꯒꯤ ꯑꯗꯨ ꯈꯔ ꯀꯩꯅ ꯇꯧꯕ ꯑꯗꯒꯤ ꯒ꯭ꯔꯥꯃꯥꯔꯗ ꯔ꯭ꯔꯃꯥꯏ ꯒꯤꯗ ꯑꯃ ꯈꯝꯒꯨꯝꯕ ꯃ ꯐꯨꯡꯒꯨꯝꯕ ꯂꯥꯛꯄꯗꯣ ꯑꯩꯈꯣꯏꯒꯤ ꯁꯤꯡꯒꯨꯂꯔ ꯐ꯭ꯂꯦꯜ ꯑꯦꯒ꯭ꯔꯤꯃꯦꯟ ꯂꯥꯛꯄꯗꯣ ꯑꯗꯨꯒꯨꯝꯕꯗꯣ ꯈꯔ ꯋꯥꯠꯂꯦ ꯑꯩꯗꯣ ꯑꯗꯣ ꯊꯥ ꯑꯃ ꯆꯠ ꯇꯉꯥꯏꯗꯅ ꯁꯦ ꯑꯩ ꯀ꯭ꯂꯥꯁ ꯊ꯭ꯔꯤ ꯑꯃ ꯅꯨꯄꯤ ꯃꯆꯥꯁꯦ ꯀ꯭ꯔꯃꯥꯏ ꯌꯥꯎꯏꯕ ꯄꯔꯤꯇꯥꯄ ꯔ ꯍꯥꯏ ꯊꯗꯦ ꯟꯕ
ꯎꯝ
ꯀꯩꯅꯣ ꯇꯧꯕ ꯀꯥꯟꯗ ꯃꯥꯒꯤ ꯇꯥꯛꯄꯗꯨꯗ ꯍꯤꯟꯗꯤꯗꯣ ꯑꯗꯨꯝ ꯈꯤꯇꯪ ꯏꯝꯄ꯭ꯔꯨꯞꯃꯦꯟ ꯂꯥꯛꯑꯦꯕ ꯌꯥꯝꯃꯗꯤ ꯊꯥ ꯇꯪꯉꯥꯏꯗꯅ ꯆꯠꯂꯤꯁꯦ ꯑꯗꯨ ꯑꯗꯨꯝ ꯇꯪꯉꯥꯏꯕꯏ ꯆꯥꯎꯔꯥꯛꯅ ꯑꯗꯨꯝ ꯈꯪꯕꯗꯣ
ꯎꯝ
ꯑꯗꯨꯃꯥꯏꯅꯗꯤ ꯑꯣꯏ ꯑꯣꯏꯗ ꯈꯪꯗꯦ ꯀꯌꯥꯝ ꯏꯝꯄ꯭ꯔꯨꯚꯃꯦꯟ ꯂꯥꯛꯀꯗꯣꯏꯅꯣꯗꯤ ꯈꯪꯗꯦ ꯑꯗꯨ ꯇꯥ ꯇꯥ ꯈꯔ ꯍꯥꯏꯩꯔꯛꯄ ꯍꯥꯏꯗꯤ ꯅꯠꯇ꯭ꯔꯥ
ꯃꯥꯅꯦ ꯃꯥꯅꯦ ꯅꯪ ꯍꯤꯟꯗꯤꯒꯤꯁꯨ ꯆꯠꯅꯗꯅ ꯍꯤꯟꯗꯤꯒꯤ ꯀꯆꯤꯡ ꯀꯔꯝ ꯀꯥꯟꯗ ꯆꯠꯇꯣꯏꯅꯦ ꯎꯝ ꯅꯪ ꯁꯅꯥꯇꯣꯝꯕꯤ ꯄꯥꯎ ꯍꯣꯡꯅꯕ꯭ꯔꯣ ꯁꯅꯥꯇꯣꯝꯕꯤꯒ ꯎꯝ
ꯇꯧꯕꯅꯤ ꯃꯥ ꯍꯌꯦꯡꯣ ꯁꯪꯗꯧ ꯃꯥꯟꯗ꯭ꯔꯦ ꯍꯥꯏꯌꯦ
ꯆ ꯊꯣꯗꯣꯣ